ꯍ
ꯑꯐ
ꯍꯜꯂꯣ
ꯍꯜꯂꯣ ꯑ ꯇꯥꯏꯌꯦꯌꯦ
ꯑꯥ ꯑꯥ
ꯍꯝꯝ
ꯑꯣ ꯃꯈꯣꯟꯁꯦ ꯁꯦꯡꯕ꯭ꯔꯣ
ꯁꯤꯡ ꯇꯥꯗꯕ꯭ꯔꯣ
ꯇꯥꯏ ꯇꯥꯏ ꯑꯩꯒꯤ ꯑꯩꯒꯤ ꯈꯣꯟ ꯁꯦꯡꯕ꯭ꯔꯣ ꯍꯥꯏꯕꯅꯦ
ꯑꯣ ꯁꯩꯅ ꯁ ꯍꯣꯏ ꯁ
ꯎꯝ ꯆꯁꯔꯔꯕꯣ
ꯆꯥꯛ ꯆꯥꯗ꯭ꯔꯤ ꯆꯥꯅꯤꯡꯗꯕꯒꯤ ꯊꯣꯡꯉ ꯊꯃꯦ ꯇꯗ꯭ꯔꯔꯤ ꯇꯥꯔꯕꯨꯅꯤꯗꯌꯦ
ꯑꯣ ꯎꯝ ꯆꯔꯦ
ꯀꯩꯁꯥꯡ ꯒꯦ
ꯍ ꯋꯥꯏ ꯆꯑ
ꯍꯋꯦꯅꯥ
ꯎꯝ ꯈꯪꯗꯦ ꯑꯗꯨꯝ ꯍꯧꯋꯦ ꯍꯣꯏ
ꯑ ꯍꯥꯎꯕ ꯆꯥꯏ ꯅꯣꯏꯗꯤꯦ
ꯑꯣꯏꯣꯏ ꯑꯍꯥꯎꯕ ꯍꯥꯏ ꯍꯥꯏꯕꯁꯨ ꯌꯥꯗꯦꯗ ꯑꯗꯨꯝ
ꯆꯗ ꯐ
ꯇꯨꯡ
ꯑꯗꯨꯒꯨꯝꯕꯅ ꯐꯥꯕꯅꯤꯟꯅ ꯅꯣꯡ ꯆꯨꯕ꯭ꯔꯣ ꯅꯣꯡ ꯇꯥꯕ꯭ꯔꯣ
ꯅꯣꯏꯗꯤ ꯀꯔꯤ ꯅꯣꯡ ꯅꯣꯡ ꯇꯥꯗꯦ ꯍꯧꯖꯤꯛ ꯑꯗꯨ ꯈꯤꯇꯪ ꯈꯤꯇꯪ ꯇꯥꯕꯒꯨꯝ ꯇꯧꯋꯅꯦ ꯍꯧꯖꯤꯛꯇꯤ ꯍꯥꯡꯉꯦ ꯈꯔ
ꯑ ꯑꯩꯈꯣꯏ ꯑꯗꯨꯗꯤ ꯇꯥꯔ ꯂꯩꯌꯦ
ꯀ꯭ꯔꯤꯟ ꯁꯪ
ꯍꯈꯣꯏ ꯑꯩꯈꯣꯏꯁꯨ ꯑꯂꯨ ꯑꯂꯨꯒꯨꯝꯕ ꯈꯨꯨꯟꯗ꯭ꯔꯣꯝꯒꯨꯝꯕ ꯀꯩꯀꯩ ꯆ ꯑꯃ ꯊꯝꯃꯦ
ꯂꯥꯝꯗꯕꯒꯤ ꯑꯣꯏꯔꯝꯅꯤꯅꯦ ꯍꯧꯖꯤꯛ ꯐꯥꯎ ꯆꯥꯗ꯭ꯔꯤꯁꯦ
ꯎꯝ ꯏꯟꯁꯥꯡ ꯍꯥꯎꯗꯕꯒꯤꯀꯣ ꯍꯥꯎꯕ ꯇ‌ꯦꯝꯗꯕꯒꯤ ꯑꯥ
ꯍꯝ
ꯈꯔ ꯂꯥꯝꯃꯔꯥ ꯆꯥꯒꯦ ꯅ ꯊꯝꯃꯦ
ꯎꯝ ꯏꯪꯉꯗꯤ ꯍꯥꯎꯇꯕꯅꯦ ꯍꯦꯟꯅ
ꯍꯥꯥ
ꯆꯥꯛ ꯌꯦꯟꯁꯥꯡꯗꯣ ꯏꯪ ꯏꯪꯑꯗꯤ ꯍꯥꯎꯇꯝ ꯅꯦꯕ
ꯍꯣꯏ ꯍꯣꯏ ꯑꯗꯨꯕꯨꯗꯤ ꯆꯨꯝꯕ ꯏꯪꯈ꯭ꯔꯗꯤ ꯆꯥꯅꯤꯡ ꯗꯤ ꯆꯥꯅꯤꯡ ꯗꯕ
ꯑ‌ꯣ ꯍꯥꯎꯕꯅꯤꯗ ꯈꯣꯡꯗ꯭ꯔꯨꯝꯗꯣ ꯑꯩꯗꯤ ꯌꯥꯝ ꯄꯥꯝꯃꯦ
ꯍꯣꯏ ꯑꯗꯨꯕꯨ ꯂꯣꯀꯦꯜ ꯅꯠꯇꯕ ꯈꯣꯝꯗ꯭ꯔꯨꯝꯖ‌‌ꯦ ꯐꯖꯒꯤ ꯑꯣꯏꯕ ꯂꯣꯀꯦꯜꯒꯤ ꯑꯣꯏꯔꯗꯤ ꯍꯦꯟꯅ ꯅꯨꯡꯉꯥꯏꯗꯕꯀꯣ
ꯎꯝ ꯕꯖꯥꯔꯒꯤ ꯑꯣꯏꯔꯁꯨ ꯂꯣꯀꯦꯜꯗꯒꯤ ꯄꯨꯔꯛꯄꯅꯤꯅꯦ
ꯀꯩꯅꯣ ꯍꯤꯗꯥꯥꯛ ꯀꯥꯞꯄ ꯌꯥꯃꯦꯕ ꯍꯤꯗꯥꯛ ꯌꯧꯕ ꯍ‌ꯣꯏꯗꯤ ꯆꯥꯔꯁꯨ ꯋꯥꯈꯜꯗꯨ ꯈꯔ ꯄꯦꯟꯗꯦꯅꯦ
ꯅꯪ ꯑꯩꯈꯣꯏ ꯇꯝꯄꯥꯛꯇ ꯂꯩꯇ꯭ꯔꯕꯣ ꯅꯪ ꯑꯇꯣꯞꯄ ꯂꯩ ꯕꯔ‌ꯣ ꯑꯇꯣꯞꯄ ꯃꯐꯝꯗ
ꯅꯠꯇꯦ ꯅꯠꯇꯦ ꯑꯩꯈꯣꯏ ꯇꯝꯄꯥꯛꯇ ꯂꯩꯗ
ꯏꯁꯇꯦꯠꯇꯒꯤ ꯄꯨꯔꯛꯄꯗꯣ ꯑꯗꯨꯕꯨ ꯍꯥꯏꯕꯅꯤꯗ
ꯎꯝ
ꯏꯁ꯭ꯇꯦꯠ ꯑꯇꫭꯞꯄꯗꯒꯤ ꯂꯥꯛꯄꯅꯦ ꯀꯣ
ꯆꯥꯊꯣꯛꯈ꯭ꯔꯣ ꯆꯥꯊꯣꯛꯈ꯭ꯔꯣ
ꯍꯣꯏ ꯆꯥꯔꯅꯤ ꯍꯧꯖꯤꯛꯇꯤ ꯑꯥ ꯉꯥꯏ ꯍꯥꯛ ꯂꯩꯔ ꯆꯥꯔꯒꯦꯅ ꯈꯜꯂꯤ
ꯎꯝ ꯍꯧꯖꯤꯛ ꯄꯨꯡ ꯇꯔꯥꯃꯥꯊꯣꯏꯁꯨ ꯇꯥꯔꯦ
ꯍꯣꯏ ꯄꯨꯡ ꯅ‌ꯣꯡ ꯇꯥꯕꯒꯤ ꯁꯤ ꯑꯗꯨꯝ ꯇꯨꯝꯔꯒ
ꯍꯨꯝ
ꯐꯃꯨꯡꯗ ꯑꯗꯨꯝ ꯍꯤꯞꯂ ꯂꯩꯕ ꯑꯗꯨ ꯃꯇꯝ ꯆꯠꯄ ꯈꯪꯗ꯭ꯔꯦꯅꯦ
ꯎꯝ ꯁꯨꯃꯥꯏꯅ ꯇꯧꯕꯅꯦ ꯑꯩꯁꯨ ꯉꯁꯤ ꯑꯗꯨꯝ ꯊꯦꯡꯅ ꯍꯧꯒꯠꯂꯤꯗ
ꯑꯥ ꯆꯔꯥꯁ ꯆꯠꯇꯕ꯭ꯔꯣ ꯅ ꯅꯪꯁꯨ
ꯎꯝ ꯆꯠꯇ꯭ꯔꯦ ꯉꯁꯤ
ꯆꯠꯇ꯭ꯔꯦ ꯉꯁꯤꯗꯤ
ꯎꯝ ꯕꯣꯜꯗꯤ ꯌꯦꯡꯗ꯭ꯔꯣ
ꯕ‌ꯧꯜꯁꯨꯨ ꯌꯦꯡꯅꯤ ꯑ‌ꯦ ꯕ‌ꯣꯜ ꯌ‌ꯦꯡ ꯗ‌ꯦ ꯆꯔꯥꯁ ꯆꯠꯇꯕ ꯇꯨꯝꯕꯅ ꯑꯍꯥ ꯑꯗꯨꯝ ꯇꯨꯝꯔꯥꯒ ꯍꯣꯢ ꯄꯨꯡ ꯑꯩꯠ ꯊꯥꯔꯇꯤ ꯑꯗꯨꯋꯥꯏꯗꯅ ꯍꯧꯒꯠꯄꯅꯤꯗ
ꯎꯝ ꯕꯣꯜꯗꯤ ꯌꯦꯡꯕ ꯌꯥꯕꯅꯤꯍꯦ ꯅꯪꯁꯨ ꯕꯣꯜ ꯐꯖꯕ ꯂꯩꯔꯒ
ꯑꯁ ꯍꯧꯒꯠꯄ ꯉꯝ ꯍꯧꯀꯦꯅ ꯈꯟꯕ ꯀꯥꯎꯈ꯭ꯔꯦꯅꯦꯗꯣ
ꯇꯨꯝꯕꯗꯗꯤ ꯑꯁꯤꯅꯦ ꯍꯥꯏꯕꯗꯨ ꯈꯪꯗ꯭ꯔꯦꯅꯦ ꯌꯨꯝꯈꯥꯏ ꯀꯥꯎꯊꯣꯛꯈ꯭ꯔꯦꯅꯦ꯫
ꯅꯪꯅ ꯍꯥꯏꯕꯗꯣ ꯀꯩꯅꯣꯝꯃ ꯁꯣꯏꯕ ꯃꯥꯜꯂꯦꯗ ꯅꯪꯅ ꯍꯥꯏꯕꯗꯣ ꯀꯩꯅꯣꯝꯃ ꯁꯣꯏꯌꯦꯕ꯫ ꯍꯧꯒꯠꯄ ꯍꯧꯒꯠꯄ ꯀꯥꯎꯋꯦ ꯍꯥꯏꯕꯗꯣ꯫
ꯑꯗꯨ ꯑꯩꯅ ꯍꯥꯏꯒꯦꯇꯧꯕꯗꯤ ꯐꯨꯠꯕꯣꯜ ꯌꯦꯡꯕ ꯀꯥꯎꯈ꯭ꯔꯦ ꯍꯥꯏꯕ
ꯑꯥ ꯀꯩꯅꯣꯝꯃ ꯏꯁꯣꯏ ꯀꯩꯅꯣꯝ ꯑꯃ ꯏꯁꯣꯏ ꯏꯁꯣꯏ ꯏꯁꯣꯏꯌꯦꯅꯦ
ꯑꯗꯨ ꯑꯗꯨ ꯍꯧꯒꯠꯀꯦ ꯉꯔꯥꯡ ꯎꯝ ꯎꯝ ꯉꯔꯥꯡ ꯑꯍꯤꯡ ꯇꯨꯝꯂꯝꯗꯥꯏꯗꯤ ꯍꯌꯦꯡ ꯑꯌꯨꯛ ꯍꯧꯒꯠꯂꯒ ꯑꯥ ꯐꯨꯕꯣꯜ ꯅꯤꯅꯤ ꯍꯥꯏꯅ ꯈꯜꯂꯝꯃꯦꯕ ꯑꯗꯣꯕꯨ ꯑꯌꯨꯛꯀ ꯂꯥꯛꯄꯗꯗꯤ ꯀꯥꯎꯈ꯭ꯔꯦ ꯍꯧꯒꯠꯄ ꯀꯥꯎꯈ꯭ꯔꯦ ꯍꯥꯏꯕꯅꯤꯗ꯫ ꯑꯥ
ꯅꯪꯅ ꯍꯧꯒꯠꯄ ꯉꯝꯗ꯭ꯔꯦ ꯍꯥꯏꯔꯗꯤ ꯈ꯭ꯔ ꯅꯨꯡꯉꯥꯏꯕ ꯑꯗꯨꯒ ꯍꯧꯒꯠꯄ ꯀꯥꯎꯔꯦ ꯍꯥꯏꯕꯗꯨꯗꯤ ꯅꯪ ꯅꯪ
ꯍꯦ ꯑꯥ
ꯅꯨꯃꯤꯠ ꯀꯥꯎꯔꯗꯤ ꯑꯗꯨꯝ ꯅꯨꯃꯤꯠ ꯑꯅꯤ ꯑꯍꯨꯝ ꯑꯗꯨꯝ ꯀꯥꯎꯔ ꯇꯨꯝꯃ ꯂꯩꯔꯤꯅꯦ ꯀꯣ ꯅꯪ
ꯅꯦ ꯑꯗꯨꯁꯨ ꯇꯧꯒꯔꯥ ꯀꯥꯅꯒ
ꯄꯣꯠ ꯆꯩꯒꯨꯝ ꯀꯥꯎꯕꯒꯨꯝꯕꯗꯤ ꯅꯨꯃꯤꯠ ꯑꯅꯤ ꯑꯍꯨꯝ ꯀꯥꯎꯕꯁꯨ ꯂꯩꯅ
ꯎꯝ
ꯑꯗꯨ ꯅꯪ ꯇꯨꯝꯕ ꯀꯥꯎ ꯇꯨꯝꯕꯁꯨ ꯀꯥꯎꯌꯦ ꯍꯥꯏꯔꯗꯤ ꯅꯪ ꯍꯞꯇ ꯑꯃꯒꯨꯝꯕ ꯀꯥꯎꯔꯗꯤ ꯅꯪ ꯀꯃꯥꯏꯅ ꯇꯧꯅꯤ
ꯑꯍꯥ ꯑꯗꯨꯗꯤ ꯑꯗꯨꯝ ꯅꯨꯉꯥꯏꯒꯅꯤꯅꯦ ꯇꯥꯏꯕꯪꯄꯥꯟꯒꯤ ꯇꯥꯏꯕꯪꯄꯥꯟꯒꯤ ꯑꯋꯥꯕ ꯃꯩꯁꯥꯛ ꯀꯩꯝꯇ ꯈꯪꯉꯣꯏ ꯑꯗꯨꯝ ꯇꯨꯝꯔꯒ ꯂꯩꯔꯅꯤꯕ ꯑꯋꯥꯕ ꯃꯈꯩ ꯀꯥꯎꯊꯣꯛꯈ꯭ꯔꯅꯤꯅꯦ
ꯎꯝ ꯎꯝ ꯑꯁꯦꯡꯕ ꯑꯗꯨꯕꯨꯗꯤ ꯍꯣꯏ
ꯎ
ꯅꯪ ꯀꯩꯅꯣ ꯈꯨꯟꯗ ꯂꯩꯕ꯭ꯔꯣ ꯅꯠꯇ꯭ꯔꯒ ꯁꯤꯗ ꯇꯝꯄꯥꯛꯇ ꯂꯩꯕ꯭ꯔꯣ
ꯑꯩ ꯁꯤ ꯇꯝꯄꯥꯛꯇ ꯍꯥꯏ
ꯑꯣ ꯑꯗꯨꯗꯤ ꯏꯃꯥ ꯏꯄꯥ ꯂꯩꯇꯕꯒꯤꯅꯦ ꯐꯖꯅ ꯇꯨꯝꯃꯤꯗꯣ ꯍꯧꯖꯤꯛ
ꯈꯪꯗꯦꯅꯦ
ꯃꯤꯃꯤ ꯀꯥꯅ ꯎꯝ ꯃꯤ ꯀꯅꯥꯁꯨ ꯍꯥꯏꯕꯤꯕ ꯂꯩꯇꯕꯒꯤ
ꯑꯗꯨꯕꯨꯗꯤ ꯑꯗꯨꯒꯤꯁꯨ ꯑꯣꯏꯔꯝꯕ ꯌꯥꯏ ꯑꯗꯨꯕꯨ ꯨꯡꯁꯨ ꯇꯥꯕꯥ ꯒꯤꯆꯔꯁꯨ ꯆꯠꯄ ꯌꯥꯗꯕꯅꯤꯅ ꯑꯗꯨꯝ ꯉꯁꯤꯗꯤ ꯐ꯭ꯔꯤ ꯂꯩꯕꯅꯤꯅ ꯑꯅ ꯇꯨꯝꯒꯦꯅ ꯑꯗꯨꯝ ꯇꯨꯝꯈ꯭ꯔꯕ
ꯎꯝ ꯇꯨꯝꯒꯦꯅ ꯇꯨꯝꯕꯅꯤꯅꯦ ꯑꯗꯨꯗꯤ ꯀꯥꯎꯕ ꯅꯠꯇꯦꯅꯦ ꯅꯪ
ꯑ ꯈꯪꯗ꯭ꯔꯦꯗ ꯑꯗꯨ ꯐꯨꯕ ꯃꯇꯝꯗꯗꯤ ꯈꯨꯨꯠꯕꯣꯜꯒꯤ ꯃꯇꯝꯗꯗꯤ ꯈꯪꯍꯧꯗꯅ ꯑꯗꯨꯝ ꯇꯨꯝꯊꯣꯛꯈ꯭ꯔꯦ ꯑꯗꯨꯕꯨ ꯍꯣꯔꯦꯟ ꯃꯤꯀꯞ ꯊꯣꯂꯛꯑꯔꯒ ꯊꯦꯡꯅꯝꯃꯒꯤ ꯑꯗꯨꯝ ꯇꯨꯝꯒꯅ ꯇꯨꯝꯈ꯭ꯔꯦꯅꯦꯗꯤ ꯑꯗꯨ ꯑꯣꯏꯔꯦꯕ
ꯎ ꯅꯊꯟꯗ ꯂꯩꯕ꯭ꯔꯣ
ꯑ ꯅꯠꯇꯦ ꯑꯩꯈꯣꯏ ꯑꯉꯥꯡꯁꯤꯡ ꯏꯅꯧꯁꯤꯡꯒ ꯏꯅꯧꯁꯨ ꯑꯗꯨꯝ ꯐꯩ ꯀꯩꯅꯣ ꯇꯧꯋꯦ
ꯑꯣ ꯑꯗꯨꯗꯤ ꯆꯥꯛ ꯌꯦꯟꯁꯥꯡꯗꯤ ꯅꯪꯅ ꯊꯣꯡꯕ ꯊꯣꯡꯕ꯭ꯔꯣ ꯅꯅꯥꯎꯁꯤꯡꯅ ꯊꯣꯡꯕꯤꯕ꯭ꯔꯣ
ꯑꯩ ꯑꯩ ꯊꯣꯡꯕ ꯑꯩꯅ ꯊꯣꯡꯉꯒ ꯑꯗꯨꯝ ꯊꯝꯃꯦ
ꯎꯝ ꯎꯝꯝ ꯅꯪꯒꯤ ꯏꯅꯥꯎꯁꯤꯡꯗꯣ ꯁꯛꯂꯝꯂꯝꯒꯅꯤ ꯃꯣꯏꯗꯤ ꯆꯥꯔꯝꯕꯁꯨ ꯌꯥꯏꯔꯦ ꯅ ꯍꯥꯏꯕꯁꯦ
ꯎ ꯆꯥꯔꯕꯅꯦ ꯃꯣꯏꯗꯤ
ꯎꯝ ꯍꯝ
ꯒ꯭ꯔꯦꯕꯅꯤ ꯑꯩꯅ ꯑꯗꯨꯝ ꯆꯥꯅꯤꯡꯗꯕꯒꯤ ꯐꯃꯨꯡꯗ ꯑꯃꯨꯛ ꯍꯤꯞꯂ ꯂꯩꯔꯕ
ꯎꯝ ꯉꯁꯤꯗꯤ ꯀꯣꯏꯕꯒꯨꯝꯕ ꯆꯠꯊꯣꯛꯀꯗ꯭ꯔꯣ
ꯑꯩ ꯆꯠꯂꯣꯏ ꯉꯁꯤ ꯅꯅꯨꯡ ꯇꯥꯔ ꯂꯩꯌꯦꯦ ꯂꯨ ꯄꯥꯟ ꯊꯣꯛꯄ ꯌꯥꯗꯦ
ꯎꯝ
ꯆꯥꯛꯊꯣꯛꯄ ꯌꯥꯗꯦ ꯑꯩꯈꯣꯏ ꯅꯤꯡꯉꯁꯨ ꯎꯄꯥꯏ ꯂꯩꯇꯦ
ꯍꯣꯔꯦꯟꯗꯤ ꯅꯨꯡꯁꯥ ꯊꯣꯛꯂꯁꯨ ꯌꯥꯏꯅ ꯀꯅꯥ ꯈꯪ
ꯎꯝ ꯑꯗꯕꯨꯗꯤꯁꯨ ꯇꯝꯕ ꯉꯝꯕ ꯇꯅꯦꯁꯤꯒꯤ ꯅꯁꯦ ꯑꯦ ꯑꯦꯅꯤ ꯇꯥꯏꯝ ꯑꯗꯨꯝ ꯇꯥꯅꯤꯡꯕꯗ ꯑꯗꯨꯝ ꯇꯥꯔꯛꯄꯒꯤ
ꯎꯝ
ꯀꯣꯏꯊꯧꯕꯁꯨ ꯅꯨꯡꯉꯥꯏꯇꯦꯕ ꯋꯥꯈꯜꯗꯨꯀꯣ ꯄꯤꯁ ꯂꯩꯇꯦꯕ ꯄꯈꯗꯣꯛ ꯑꯗꯨꯝ ꯇꯧꯔꯒ ꯅꯣꯏꯗꯤ ꯀꯩ ꯇꯧꯒꯦꯅ ꯈꯜꯂꯤꯅꯣ ꯉꯁꯤꯗꯤ
ꯉꯁꯤꯁꯦ ꯎꯝ ꯗꯨꯀꯥꯟꯗ ꯄꯣꯠ ꯆꯩꯩ ꯈꯔ ꯂꯩꯁꯤꯔꯅ ꯈꯜꯂꯤꯖꯤꯛ ꯍꯣꯔꯦꯟ
ꯑꯥ ꯑ ꯅꯨꯡꯉꯥꯏꯔ ꯅꯣꯣꯏ ꯑꯩꯈꯣꯏ ꯑꯁꯤ ꯂꯩꯕ ꯑꯩꯈꯣꯏꯗꯗꯤ ꯁꯟꯗꯦꯗ ꯗꯨꯀꯥꯟ ꯍꯥꯡꯗꯕ
ꯎꯝ ꯍꯝ
ꯑꯗꯨꯗꯤ
ꯎ ꯎꯝ ꯕꯖꯔ ꯕꯖꯔ ꯅꯛꯇꯕ꯭ꯔꯣ ꯅꯪꯒꯤ
ꯦꯝ ꯅꯦꯝ ꯂꯄꯗꯤ ꯅ ꯑꯗꯨꯕꯨ ꯕꯖꯔ ꯍꯪꯗꯦ ꯆꯟꯗꯩꯗ ꯑꯩꯈꯣꯏꯗꯗꯤ
ꯑꯣ
ꯑ
ꯎꯝ
ꯎ ꯄꯟꯗꯨꯀꯥꯟ ꯂꯩꯀꯥꯏ ꯂꯩꯀꯥꯏꯗ ꯈꯔ ꯃꯆꯥ ꯃꯆꯥꯗꯤ ꯀꯩꯅꯣ ꯇꯧꯋꯦ ꯑꯗꯨꯕꯨ ꯕꯖꯥꯔ ꯍꯪꯗꯦꯕꯀꯣ
ꯎꯝ
ꯎꯝ ꯑꯣ ꯑꯦ ꯅꯣꯏ ꯁꯣꯞꯄꯤꯡ ꯆꯥꯒꯗꯕ ꯃꯤ ꯑꯣꯏꯅꯤꯡꯈ꯭ꯔꯦꯗ
ꯎꯝ ꯁꯣꯞꯄꯤꯡ ꯍꯥꯏꯕꯕꯣ ꯌꯥꯝꯅ ꯀꯩꯅꯣ
ꯎꯝ ꯎꯝ
ꯃꯔꯨꯑꯣꯏꯕꯩ ꯅꯠꯇꯦꯗ ꯑꯗꯨꯝ ꯏꯆꯝ ꯆꯝꯕ ꯀꯩꯅꯣ ꯈꯔ ꯂꯩꯒꯦ ꯇꯧꯕꯅꯤꯗ
ꯎꯝ ꯑꯗꯨꯁꯨ ꯅꯨꯡꯉꯥꯏꯅꯦ ꯀꯩꯅꯣ
ꯎꯝ ꯑꯩ ꯌꯨꯝ ꯕꯔꯥꯗ ꯁꯤꯖꯤꯟꯅꯒꯗꯧꯕ ꯄꯣꯠ ꯆꯩꯩ ꯈꯔ ꯂꯩꯒꯦ ꯇꯧꯕꯅꯤꯗ
ꯑꯣ ꯑꯣ
ꯑꯩ ꯅꯍꯥꯟ ꯕꯛꯀꯦꯠ ꯑꯃ ꯂꯩꯔꯛꯑꯒ ꯃꯥꯒꯤ ꯀꯩꯅꯣꯗꯣ ꯈꯨꯠ
ꯑꯥ
ꯅꯨꯄꯥ ꯄꯥꯏꯕꯗꯣ ꯑꯗꯨꯗ ꯀꯥꯏꯈ꯭ꯔꯕ ꯇꯦꯛꯈ꯭ꯔꯕ ꯑꯗꯨꯒꯤ ꯑꯃ ꯑꯃ ꯑꯃꯨꯛ ꯂꯩꯈ꯭ꯔꯦ ꯁꯤꯅ
ꯑꯣ ꯑꯠꯆꯥ ꯑꯆꯥ ꯅꯡ ꯃꯊꯟꯗ ꯂꯩꯕ꯭ꯔꯣ
ꯎꯝ ꯑꯩꯁꯨ ꯏꯅꯥꯎ ꯅꯨꯄꯥ ꯑꯃꯒ ꯂꯩꯌꯦ
ꯑꯣ
ꯍꯣꯏ
ꯑ ꯐꯥꯏꯅꯦ
ꯅꯪ ꯀꯔꯤ ꯀꯔꯤ ꯅꯪꯁꯨ ꯕꯔꯥ ꯂꯩꯕꯅꯤꯀꯣ
ꯍꯣꯏ ꯑꯗꯨ ꯚꯔꯥꯃꯛꯇꯤ ꯅꯠꯇꯦ ꯑꯗꯨꯕꯨ ꯚꯔꯥ ꯍꯥꯏ ꯕꯥꯔ꯭ꯥ ꯕꯨꯗꯤ ꯅꯠꯇꯗꯦ ꯑꯩꯈꯣꯏꯅ ꯑꯗꯨꯝ
ꯈꯪꯅꯕꯒꯨꯝꯕꯗ ꯂꯩꯕ ꯅꯪꯒꯤ ꯁꯥꯒꯩꯕ ꯅꯪꯒꯤ ꯔꯤꯂꯦꯇꯤꯞꯁ ꯔꯤꯂꯦꯇꯤꯞꯀꯨꯝꯕ ꯁꯥꯒꯩ
ꯑꯁꯨꯗ꯭ꯔꯥ ꯑꯁꯨꯗ ꯇꯌꯦ